ꯍꯥꯥ
ꯑꯥ ꯅꯨꯡꯉꯥꯏꯔꯤꯕꯣ
ꯅꯨꯡꯉꯥꯏꯔꯤꯌꯦ ꯑꯦ ꯀꯩꯅꯣꯅꯦ ꯅꯪꯒꯤ ꯀꯃꯥꯏ ꯀꯃꯥꯏ ꯇꯧꯔꯤꯒꯦ
ꯑ ꯅꯪ ꯐꯣꯟ ꯇꯧꯗ ꯀꯨꯏꯔꯦ ꯇꯧꯔꯛꯏꯅꯤꯅꯦ
ꯍꯣꯏꯅꯦ ꯎꯅꯗꯕ ꯀꯨꯏꯔꯦꯅꯦ ꯀꯃꯥꯏ ꯀꯃꯥꯏ ꯄꯥꯜꯂꯤꯒꯦ ꯍꯧꯖꯤꯛꯄꯣ
ꯄꯪꯂꯩ ꯂꯩꯔꯤꯗ ꯑꯗꯨ ꯅꯪ ꯍꯧꯖꯤꯛ ꯀꯩꯀꯩ ꯍꯣꯠꯅꯔꯤꯅꯣ
ꯑꯁ ꯁꯨꯝ ꯁꯨꯝ ꯑꯦꯛꯖꯥꯡ ꯀꯩ ꯀꯩ ꯊꯥꯔꯒ ꯑꯗꯨꯝ ꯄꯪꯂꯩ ꯂꯩꯔꯤꯗ ꯍꯥꯟꯅ ꯂꯩꯒꯕꯩ ꯃꯑꯣꯡꯗꯨꯅꯤꯗ ꯑꯗꯨꯝ ꯍꯣꯡꯗ꯭ꯔꯦ ꯍꯥꯏꯇꯥꯔꯦ
ꯑꯣ ꯑꯩꯗꯤ ꯏꯇꯥꯎ ꯆꯦꯛ ꯁꯨ ꯆꯠꯂꯦꯅꯦ
ꯀꯩꯅꯣ ꯍꯥꯏꯁꯦ ꯌꯥꯝ ꯊꯨꯅ ꯗꯥꯎꯟ ꯆꯠꯂꯝꯃꯤꯗ ꯍꯥꯟꯅ ꯑꯦꯛꯖꯥꯝꯒ ꯊꯥꯅ ꯈꯣꯠꯠꯇꯅ ꯇꯧꯔꯝꯗꯥꯏꯅꯦ
ꯑꯦ ꯀꯩꯗꯧꯅꯤꯒꯦꯅꯦ ꯆꯍꯤ ꯁꯨꯝ ꯍꯣꯠꯅꯔ ꯉꯝꯃꯛꯇ꯭ꯔꯀꯥꯟꯗꯗꯤ ꯆꯤꯛ ꯁꯨ ꯇꯥꯝꯅꯤ ꯑꯣ ꯏꯇꯥꯎꯁꯨ ꯏꯇꯥꯎꯁꯨ ꯍꯣꯠꯅꯔꯤ ꯍꯥꯏ ꯑꯗꯨꯝ ꯂꯩ ꯃꯁꯤ ꯎ ꯁꯨꯕ ꯑꯣꯏꯅ ꯆꯠꯁꯤ ꯀꯩꯅꯣ ꯏꯇꯥꯎ
ꯑꯩ ꯍꯣꯏ ꯉꯝꯃꯛꯇ꯭ꯔꯗꯤ ꯑꯩ ꯁꯣ ꯑꯗꯨꯗ ꯇꯥꯔꯛꯇꯣꯏꯅꯦ ꯑꯗꯨꯗ ꯍꯧꯖꯤꯛꯇꯤ ꯑꯗꯨꯝ ꯆꯍꯤ ꯑꯃ ꯑꯅꯤꯒ ꯌꯦ ꯉꯝꯃꯤꯒꯦ ꯍꯥꯏꯇꯥꯔꯦ ꯍꯣꯠꯅꯔꯒ ꯑꯗꯨ ꯉꯝꯃꯛꯇ꯭ꯔꯗꯤ ꯇꯧꯔꯒꯦ ꯑꯗꯨ ꯉꯝꯅꯕ ꯍꯣꯠꯅꯕ ꯍꯣꯠꯅꯔꯝꯒꯤꯒꯦ ꯍꯥꯏ ꯇꯔꯦ ꯈꯔ
ꯍꯣꯏꯅꯦ ꯑꯩꯅ ꯐ ꯇꯧꯔꯛꯏꯁꯤꯁꯨ ꯅꯣꯏ ꯑꯗꯣ ꯅꯥꯀꯟꯗ ꯌꯨꯝꯒ ꯁꯥꯗꯣꯛꯑ ꯈꯣꯠꯇꯧꯕ ꯂꯩꯔꯗꯤ ꯑꯩꯉꯣꯟꯗ ꯍꯥꯏꯔꯛꯑꯣ ꯍꯥꯏꯒꯦ ꯇꯧꯔꯝꯕꯗ ꯇꯧꯔꯛꯄꯅꯤꯅꯦ
ꯍꯣꯏꯅꯦ ꯑꯗꯨꯕꯨꯗꯤ ꯑꯩꯒꯤꯁꯨ ꯁꯥꯔꯛꯑꯗꯕꯅꯤ ꯈꯔ ꯂꯩꯔꯒ ꯑꯗꯨ ꯍꯥꯏꯔ ꯂꯣꯏꯔꯦ ꯀꯩꯅꯣ
ꯍꯣꯏꯅꯦ ꯑꯗꯣ ꯃꯤ ꯀ ꯍꯥꯏ ꯌꯥꯗꯦ ꯑꯩꯅ ꯑꯗꯨꯝ ꯁꯥꯔꯗꯧꯅꯤ ꯌꯨꯝ ꯁꯥꯕꯩꯗꯤ ꯑꯩ ꯍꯧꯖꯤꯛ ꯃꯤꯁꯇꯤ ꯀꯥꯔꯕꯝꯅꯤꯅꯦ ꯏꯇꯥꯎ
ꯍꯣꯏꯅꯦ
ꯅꯪ ꯑꯗꯨꯝ ꯌꯥꯎꯅꯤꯉꯁꯨ ꯑꯗꯨꯝ ꯌꯥꯅꯤꯌꯦ
ꯍꯣꯠꯄꯨꯗꯤ ꯍꯣꯠꯅꯧ ꯑꯗꯨꯒ ꯍꯌꯦꯡ ꯌꯥꯗ꯭ꯔꯒꯗꯤ ꯑꯗꯨꯝ ꯀꯣꯆꯤ ꯑꯗꯨꯝ
ꯌꯥꯏ ꯌꯥꯏ ꯑꯗꯨꯕꯨꯗꯤ ꯑꯗꯨꯝ ꯑꯣꯏꯔꯛꯇ꯭ꯔꯒꯗꯤ ꯑꯗꯨ ꯍꯧꯖꯤꯛꯄꯨꯗꯤ ꯑꯗꯨ ꯈꯤꯇꯪ ꯍꯣꯠꯅꯔꯝꯃꯤꯒꯦ ꯑꯗꯨꯒ ꯑꯣꯏꯔꯛꯇ꯭ꯔ ꯑꯗꯨꯝ ꯂꯥꯛꯑꯒꯦ
ꯑꯣ ꯍꯣ ꯑꯗꯨ ꯀꯩꯅꯣꯗꯤ ꯍꯧꯖꯤꯛ ꯂꯧ ꯁꯤꯡꯒꯤꯅ ꯀꯃꯥꯏ ꯀꯃꯥꯏ ꯇꯧꯋꯤꯏꯕ
ꯂꯧꯁꯤꯡꯒꯤ ꯍꯥꯏꯁꯦ ꯑꯗꯨꯝ ꯑꯍꯟꯕꯅꯤꯅ ꯑꯗꯨꯝ ꯀꯩ ꯀꯩ ꯇꯧꯕꯅꯤꯅ ꯑꯩ ꯄꯥꯛꯅ ꯈꯪꯗ꯭ꯔꯦ ꯍꯥꯏꯇꯥꯔꯦ ꯑꯗꯨꯝ ꯈꯔ ꯈꯔ ꯂꯧꯗꯤꯗꯨꯝ ꯂꯣꯛꯄꯅꯦ ꯗꯨꯝ ꯆ ꯆꯍꯤ ꯈꯔ ꯈꯔ ꯂꯧ ꯑꯃꯥꯅꯤ ꯂꯩꯕꯅꯤꯅ
ꯑꯣꯁ ꯆꯨꯝꯃꯤꯅꯤ ꯏꯇꯥꯎꯗꯤ ꯂꯥꯏꯔꯤꯛ ꯍꯣꯠꯅꯔꯒ ꯂꯩꯕꯅꯤꯅ ꯑꯗꯨ ꯏꯇꯥꯎ ꯍꯨꯖꯤꯛꯀꯥꯟ ꯑꯣ ꯀꯩꯀꯩ ꯑꯦꯛꯖꯥꯝ ꯊꯥꯔꯤꯒꯦ
ꯑꯦꯛꯖꯥꯝ ꯍꯥꯏꯁꯦꯗꯨꯝ ꯑꯔꯥꯛꯄꯗꯨꯝ ꯑꯅꯝꯕꯅ ꯁꯦꯟꯇ꯭ꯔꯦꯜꯒꯤ ꯀꯩꯀꯩ ꯂꯥꯛꯄꯗꯨꯗꯨꯝ ꯄꯨꯂꯞ ꯊꯥꯌꯏ ꯍꯥꯏꯇꯔꯦ ꯈꯔ ꯈꯔ ꯌꯦꯡꯉꯒ ꯗꯨꯝ ꯅꯪꯁꯨ ꯈꯪꯉꯤꯗꯨꯅꯤ ꯑꯗꯨꯝ ꯍꯥꯟꯅ ꯊꯥꯔꯝꯕꯅꯤꯅ ꯑꯗꯨꯝ ꯊꯥꯔꯦ ꯍꯥꯏꯇꯔꯦ ꯄꯪꯊꯥ
ꯃꯅꯤꯄꯨꯔꯒꯤꯗꯤ ꯑꯝꯇ ꯊꯥꯖꯤꯟꯗ꯭ꯔꯕꯣ
ꯃꯅꯤꯄꯨꯔꯒꯤꯗꯤ ꯇꯟꯗꯅ ꯊꯥꯖꯤꯟꯗꯦꯗ ꯍꯥꯏꯗꯤ ꯃꯅꯤꯄꯨꯔꯒꯤ ꯑꯣꯏꯗꯧꯁꯨ ꯃꯥꯟꯗꯦꯅ ꯄꯩꯁꯥ ꯀꯩꯀꯩ ꯄꯤ ꯈꯣꯠꯇꯅ ꯇꯧꯕ ꯉꯝꯕꯁꯨ ꯅꯠꯇꯕꯅꯤꯅ ꯑꯗꯨꯅ ꯑꯗꯨꯝ ꯊꯥꯖꯤꯟꯗꯦ ꯃꯅꯤꯄꯨꯔꯒꯤꯗꯤ ꯁꯦꯟ ꯇꯔ꯭ꯦꯜ ꯉꯥꯛꯇꯅꯤ ꯊꯥꯔꯤꯁꯤ
ꯃꯅꯤꯄꯨꯔꯒꯤ ꯀꯧꯔꯛꯑꯗꯤ ꯊꯥꯖꯤꯟꯁꯤ ꯀꯩꯅꯣ ꯑꯦ ꯄꯩꯁꯥ ꯄꯤꯌꯣꯍꯏꯁꯨ ꯅꯝꯃꯂꯣꯏꯔꯦ ꯀꯩꯅꯣ ꯑꯦ ꯀꯩꯗꯧꯅꯤꯒꯦꯅꯦ ꯏꯇꯥꯎ ꯍꯥꯏꯔꯦ ꯄꯩꯁꯥ ꯄꯥꯏꯗꯕꯁꯨ ꯅꯠꯇꯦ
ꯍꯣꯏꯅꯦ ꯑꯗꯨꯕꯨꯗꯤ ꯑꯗꯨꯗ ꯄꯩꯁꯥ ꯄꯤꯕ ꯈꯣꯠꯄ ꯍꯥꯏꯁꯨ ꯄꯩꯁꯥ ꯍꯣꯏ ꯂꯧ ꯀꯩꯀꯩ ꯂꯩ ꯂꯧ ꯌꯣꯜꯂ ꯈꯣꯠꯂ ꯄꯤꯕꯗꯤ ꯌꯥꯕ ꯑꯗꯨꯗ ꯃꯣꯏꯅ ꯗꯥꯏꯔꯦꯛ ꯈꯟꯅꯤ ꯍꯥꯏꯕ ꯅꯠꯇꯕꯅꯤꯅ ꯑꯃꯨꯛ ꯑꯦꯛꯖꯥꯝꯗꯨ ꯍꯨꯖꯤꯛꯇꯤ ꯄꯩꯁꯥꯗꯨ ꯄꯤꯈ꯭ꯔꯅꯤ ꯑꯗꯨꯒ ꯑꯦꯛꯖꯥꯝꯗꯨ ꯍꯥꯏꯗꯣꯛꯅꯤ ꯍꯥꯏꯗꯣꯛꯑꯣꯏꯁꯨ ꯈꯪꯗꯦ ꯍꯥꯏꯗꯣꯛꯇꯕꯁꯨ ꯀꯣꯡꯈꯥꯏꯑꯝꯅꯤ ꯆꯍꯤ ꯃꯉꯥ ꯇꯔꯨꯛ ꯅꯝꯁꯤꯜꯂ ꯊꯝꯕ ꯈꯣꯠꯄ ꯑꯗꯒꯤ ꯄꯤꯔꯣꯒ ꯑꯦꯛꯖꯥꯝꯗꯨ ꯀꯦꯟꯁꯦꯜ ꯇꯧꯊꯣꯛꯇꯣ ꯈꯣꯠꯇꯣꯛ ꯇꯧꯕ ꯃꯌꯥꯝ ꯂꯩꯅꯤꯅ ꯑꯗꯨꯅ ꯑꯗꯨꯁꯨ ꯇꯟꯕ ꯑꯗꯒꯤ ꯄꯩꯁꯥꯒ ꯃꯤꯉꯣꯟꯗ ꯄꯤꯖꯕꯒ ꯆꯠꯂ ꯈꯣꯠꯂꯒ ꯍꯥꯏꯖꯕ ꯈꯣꯠꯄꯗꯨꯁꯨ ꯇꯟꯕ ꯍꯥꯏꯇꯥꯔꯦ ꯑꯗꯨꯅ ꯄꯩꯁꯥ ꯄꯤꯗꯕ ꯄꯤꯔꯣꯏꯗꯕ ꯏꯁꯥꯅ ꯈꯔ ꯍꯣꯠꯅ ꯌꯥꯗꯧꯕ ꯁꯦꯟꯇ꯭ꯔꯦꯜꯒꯤ ꯁꯨꯝ ꯇꯧꯒꯦꯅ ꯁꯨꯝ ꯍꯣꯠꯅꯔꯤ ꯍꯥꯏ ꯇꯥꯔꯦ ꯃꯅꯤꯄꯨꯔꯒꯤꯗꯤ ꯌꯥꯝ ꯀꯟꯅ ꯏꯁꯇꯦꯠꯀꯤꯁꯤꯗꯤ ꯄꯥꯛꯅ ꯊꯥꯖꯤꯟꯗꯦꯗ
ꯑꯗꯨ ꯏꯇꯥꯎ ꯍꯧꯖꯤꯛ ꯀꯥꯟꯁꯤꯕꯨ ꯀꯣꯏꯊꯣꯛꯄ ꯑꯃꯨꯛꯇ ꯆꯠꯊꯣꯛꯇ꯭ꯔꯕ ꯑꯝꯇ ꯎꯈꯤꯗꯦꯕ
ꯀꯣꯏꯊꯣꯛꯄ ꯌꯥꯝ ꯄꯥꯛꯅ ꯆꯠꯇ꯭ꯔꯦꯗ ꯍꯧꯖꯤꯛꯀꯥꯟꯁꯤ ꯀꯣꯏꯅꯤꯡꯕ ꯈꯣꯠꯅꯤꯡꯕ ꯐꯥꯎꯗ꯭ꯔꯦꯗ ꯍꯥꯏꯗꯤ ꯆꯍꯤ ꯃꯇꯥꯡꯁꯤꯅꯔ ꯈꯪꯗꯦ ꯍꯥꯟꯅ ꯅꯍꯥ ꯑꯣꯏꯔꯤꯉꯩ ꯅꯍꯥ ꯍꯥꯏꯗꯤ ꯄꯈꯪ ꯐꯥꯔꯛꯄ ꯀꯨꯏꯗ꯭ꯔꯤꯉꯩ ꯑꯗꯩ ꯗꯩ ꯏꯡꯈꯠꯂꯛꯄ ꯏꯟꯈꯠꯂꯛꯏꯉꯩ ꯃꯇꯝꯗꯗꯤ ꯁꯨꯝ ꯀꯣꯏꯅꯤꯡꯕ ꯂꯥꯡꯅꯤꯡꯕ ꯃꯌꯥꯝ ꯐꯥꯎꯅ ꯀꯣꯏꯗꯅ ꯆꯠꯃꯤꯟꯅꯗꯅ ꯈꯣꯠꯇꯅ ꯇꯧꯔꯤꯗꯨꯅ ꯑꯈꯣꯏꯑꯗꯨ ꯍꯧꯖꯤꯛꯇꯤ ꯀꯩꯁꯨ ꯀꯣꯏꯕ ꯆꯠꯅꯤꯡꯕ ꯐꯥꯎꯗ꯭ꯔꯦ ꯍꯥꯏꯇꯥꯔꯦ ꯆꯠꯇ꯭ꯔꯦ
ꯑꯗꯨ ꯍꯨꯖꯤꯛ ꯅꯣꯏ ꯑꯗꯣꯝꯗ ꯅꯀꯟꯗꯕꯨ ꯏꯔꯥꯡ ꯀꯟ ꯇꯧꯕꯣ
ꯏꯔꯥꯡꯒꯤꯗꯤ ꯑꯗꯨꯝ ꯈꯔ ꯈꯔ ꯂꯣꯏꯅ ꯇꯧꯅꯩꯁꯤꯅꯤ ꯑꯗꯨꯝ ꯄꯨꯜꯂꯞ ꯑꯗꯨꯅ ꯌꯥꯝ ꯀꯟꯗ꯭ꯔꯁꯨ ꯈꯔ ꯈꯔꯗꯤ ꯑꯗꯨꯝ ꯇꯧꯋꯦ ꯍꯥꯏꯇꯥꯔꯦ ꯑꯗꯨꯅ ꯒ꯭ꯌꯥꯟ ꯇꯥꯗꯦ ꯁ꯭ꯀꯨꯜ ꯀꯩꯀꯩꯁꯨ ꯂꯣꯏ ꯊꯤꯡꯖꯤꯜꯂꯦ ꯈꯣꯠꯂꯦ ꯒ꯭ꯌꯥꯟ ꯇꯥꯗꯦ ꯂꯝꯕꯤ ꯈꯔ ꯊꯤꯡꯉ ꯈꯣꯠꯇꯅ ꯇꯧꯏꯤ ꯒ꯭ꯌꯥꯟ ꯇꯥꯗꯦ ꯁꯤꯁꯨ ꯏꯔꯥꯡꯁꯤꯁꯨ
ꯈꯪꯗꯦꯗ ꯑꯈꯣꯏꯗꯤ ꯊꯕꯛꯁꯨ ꯉꯝꯗ꯭ꯔꯕꯅꯤꯅ ꯆꯦꯛ ꯑꯣꯏꯅ ꯁꯨꯔꯦꯅꯦ ꯆꯦꯛꯁꯨ ꯀꯨꯏꯔꯦꯗ ꯑꯩꯗꯤ ꯃꯤꯇꯤꯕꯨ ꯀꯥꯔꯕꯅꯦ
ꯑꯗꯨꯅꯕꯨ ꯍꯦꯟꯅ ꯐꯔ ꯖꯥꯠꯅꯤꯗ ꯑꯗꯨꯃꯥꯏꯅ ꯁꯤꯟꯐꯝ ꯑꯃ ꯄꯏ ꯄꯥꯏꯍꯧꯕꯗꯨꯅ ꯍꯦꯟꯅ ꯈꯣꯏꯗꯤ ꯁꯣꯝꯗ ꯍꯣꯠꯅꯩꯅꯦ ꯍꯣꯠꯅꯔꯒ ꯀꯦꯝꯁꯨ ꯍꯩꯍꯧꯗꯕ ꯍꯌꯦꯡ ꯀꯩꯗꯧꯗꯣꯏꯅꯣ ꯈꯪꯄꯣꯟꯇꯦ ꯇꯧꯗꯣꯏꯁꯤ ꯑꯣꯏꯍꯧꯗ꯭ꯔꯗꯤ
ꯑꯗꯨ ꯍꯨꯖꯤꯛ ꯀꯥꯟꯁꯤꯕꯨ ꯏꯠ ꯑꯗꯨ ꯏꯇꯥꯎ ꯑꯗꯣꯝ ꯅꯥꯀꯟꯗꯕꯨ ꯒ꯭ꯌꯥꯁ ꯀꯥꯒꯤ ꯐꯖꯅ ꯐꯪꯉꯤꯕꯣ
ꯒꯌꯥꯁ ꯌꯥꯝ ꯍꯥꯟꯅ ꯒꯨꯃꯥꯏꯅ ꯃꯌꯥꯝ ꯐꯪꯕ ꯈꯣꯠꯄ ꯇꯧꯗ꯭ꯔꯦꯗꯣ ꯍꯧꯖꯤꯛꯁꯤ ꯃꯣꯏꯒꯤ ꯂꯥꯟ ꯈ ꯇꯧ ꯂꯥꯟ ꯀꯩꯀꯩ ꯇꯧꯕꯅꯤꯅ ꯒ꯭ꯌꯥꯁꯇꯨ ꯀꯌꯥꯝ ꯍꯥꯏꯗꯤ ꯗꯥꯏꯔꯦꯛ ꯁꯨꯡꯐꯐꯪꯗꯕꯗꯤ ꯅꯠꯇꯦ ꯗꯨꯝ ꯈꯔ ꯈꯔ ꯃꯣꯏꯒꯤ ꯕꯨꯛꯀꯤ ꯀꯩ ꯀꯩ ꯃꯣꯏꯖꯦꯟꯁꯤ ꯁꯤꯅꯗꯨꯝ ꯗꯦꯂꯤꯚꯔꯤ
ꯍꯣꯏꯅꯦ ꯑꯈꯣꯏ ꯁ꯭ꯋꯥꯏ ꯅꯥꯀꯟ ꯑꯈꯣꯏ ꯁ꯭ꯋꯥꯏꯗꯗꯤ ꯒ꯭ꯌꯥꯁ ꯀꯁꯤ ꯄꯥꯛ ꯐꯪꯗ꯭ꯔꯦꯅꯦ ꯃꯃꯜꯁꯨ ꯑꯥ ꯌꯧꯔꯦ ꯕ꯭ꯂꯦꯛꯇ ꯂꯧꯕꯁꯨ ꯑꯝꯇ ꯐꯪ-ꯐꯪꯗ꯭ꯔꯦ ꯑꯗꯨ ꯏꯇꯥꯎꯕꯨ ꯍꯧꯖꯤꯛꯀꯥꯟꯁꯤꯕꯨ ꯀꯔꯤ ꯀꯔꯤ ꯏꯟꯁꯥꯡ ꯆꯥꯔ ꯍꯥꯎꯔꯤꯒꯦ
ꯏꯟꯁꯥꯡꯁꯤ ꯀꯔꯤꯕꯨꯆꯥꯅꯤ ꯍꯧꯖꯤꯛꯀꯥꯟꯖꯦ ꯑꯗꯨꯝ ꯑꯆꯝꯕ ꯀꯩꯀꯩ ꯈꯔ ꯆꯥꯔꯒ ꯑꯗꯨꯝ ꯑꯗꯨꯅꯦꯅ ꯍꯦꯟꯅ ꯍꯥꯎꯋꯦ ꯍꯥꯏꯇꯥꯔꯦ ꯍꯧꯖꯤꯛꯀꯥꯟꯁꯤ ꯀꯥꯂꯦꯟꯒ ꯑꯣꯏꯕꯅꯤꯅ ꯑꯆꯝꯕ ꯑꯁꯤꯟꯕ ꯈꯔ ꯆꯥꯔꯒ ꯑꯗꯨꯃꯥꯏꯅ ꯑꯗꯨꯅ ꯍꯦꯟꯅ ꯍꯥꯎꯋꯦ ꯍꯥꯏꯇꯔꯦ ꯊꯥꯎ ꯀꯩ-ꯀꯩꯗꯒꯤ ꯑꯗꯨꯒꯨꯝꯕ ꯀꯩꯀꯩ ꯃꯅꯥ ꯃꯁꯤꯡ ꯈꯔ ꯆꯥꯔ ꯂꯩ ꯍꯥꯏꯇꯔꯦ
ꯑꯣ ꯑꯩꯈꯣꯏꯗꯤ ꯍꯧꯖꯤꯛ ꯑꯦ ꯊꯕꯛ ꯍꯜꯂꯛꯄꯒ ꯌꯨ ꯊꯛꯆꯤꯟꯕꯅꯤ ꯇꯧꯔꯤꯁꯦ ꯑꯗꯨꯅ ꯁꯪꯒꯁꯤ ꯁꯪꯒꯖꯤ
ꯎꯝ
ꯌꯥꯗ꯭ꯔꯦꯅꯦ꯫ ꯑꯗꯨꯅ ꯏꯇꯥꯎ ꯁꯨ ꯀꯔꯤ ꯀꯔꯤ ꯈꯔ ꯈꯔ ꯇꯧꯅꯤꯡꯉꯒꯗꯤ ꯁꯣꯝꯅꯥꯀꯟꯗ ꯑꯩꯖꯨ ꯄꯨꯅꯤꯡꯉꯛꯄ ꯑꯐꯕ ꯃꯤꯗꯨ ꯄꯨꯅꯤꯡꯉꯤꯅꯤꯅꯦ꯫
ꯍꯣꯏꯅꯦ ꯊꯕꯛ ꯁꯨꯔꯨꯕꯅꯤꯅ ꯋꯥꯕꯅꯤꯅ ꯆꯥꯅꯤꯡ ꯊꯛꯅꯤꯡꯕ ꯑꯗꯨꯝ ꯐꯥꯎꯔꯛꯀꯅꯤꯅꯦ ꯑꯗꯨꯅ ꯑꯗꯨꯅ ꯑꯗꯨꯝ ꯈꯔ ꯊꯛ ꯆꯥꯕ ꯍꯥꯏꯁꯤꯗꯤ ꯑꯗꯨꯝ ꯇꯧ ꯇꯥꯕꯅꯤ ꯎꯄꯥꯏ ꯂꯩꯇꯦ ꯑꯩꯖꯨ ꯆꯞ ꯃꯥꯟꯅꯩ ꯑꯗꯨꯝ ꯍꯧꯖꯤꯛ ꯇꯧꯗꯦ ꯍꯥꯏꯖꯦ ꯍꯌꯦꯡꯋꯥꯏ ꯇꯧꯔꯛꯑꯦꯁꯨ ꯈꯪꯄꯣꯟꯇꯦ ꯑꯗꯨꯝ꯫ ꯑꯗꯨꯃꯥꯏꯅ ꯅꯣꯏꯒ ꯄꯨꯟꯕ ꯑꯣꯏꯔꯣ ꯀꯩ ꯑꯣꯏꯔꯣ ꯇꯧꯔꯛꯑꯗꯤ
ꯑꯗꯨ ꯅꯣꯡ ꯐꯥꯗꯣꯛꯁꯨ ꯀꯣꯏꯊꯣꯛꯇꯅ ꯈꯣꯠꯇꯛꯇꯅ ꯈꯔ ꯇꯧꯔꯨꯁꯤ ꯀꯩ ꯇꯧꯔꯒꯦ
ꯌꯥꯏꯌꯦ ꯅꯣꯡꯃ ꯐꯖꯅ ꯄꯥꯎ ꯐꯥꯎꯅꯔꯒ ꯄꯨꯜꯂꯓ ꯀꯔꯥꯏ ꯀꯃꯥꯏꯅ ꯇꯧꯒꯦꯗꯣ ꯄꯨꯟꯕ ꯌꯥꯏ ꯅꯣꯡꯐꯥꯗꯣꯛ ꯃꯌꯥꯝ ꯍꯥꯟꯅ ꯄꯨꯟꯈꯤꯕ ꯃꯌꯥꯝꯗꯨ ꯀꯣꯟ ꯇꯧꯅꯔꯒ
ꯑꯗꯨꯅꯦꯍꯥꯏꯖꯦ ꯀꯨꯏ ꯑꯩꯈꯣꯏꯅꯒ ꯊꯕꯛꯁꯤꯒ ꯁꯣꯝ ꯅꯥꯀꯟ ꯆꯠꯄꯅꯦ ꯅꯣꯏꯅ ꯑꯗꯣꯝ ꯅꯥꯀꯟꯗ ꯂꯥꯏꯔꯤꯛ ꯌꯦꯡꯕ ꯍꯣꯠꯅꯕꯅꯦ ꯄꯨꯟꯕꯁꯤ ꯐꯪꯗ꯭ꯔꯦ꯫
ꯍꯣꯏꯅꯦ
ꯂꯩꯕ ꯈꯣꯠꯄꯗꯤ ꯅꯨꯡꯉꯥꯏꯅ ꯑꯗꯨꯝ ꯂꯩꯔꯤꯀꯣ?
ꯂꯩꯔꯦ ꯑꯗꯨꯝ ꯂꯩꯕ ꯍꯥꯏꯖꯦ ꯃꯤꯒꯤꯗ ꯕꯔꯥꯗ ꯀꯩ ꯇꯧꯔ ꯂꯩꯕꯅꯤꯅ ꯍꯥꯟꯅ ꯀꯃꯥꯏꯅ ꯑꯗꯨꯝ ꯈꯔ ꯈꯔ ꯌꯥꯅꯕ ꯑꯗꯨꯝ ꯂꯩꯔꯦ ꯍꯥꯏꯇꯥꯔꯦ꯫
ꯑꯣ ꯍꯥꯟꯅꯒꯤ ꯕꯥꯔꯥꯗꯗꯤ ꯍꯣꯡꯗ꯭ꯔꯤꯕ ꯑꯩꯁꯦ?
ꯍꯣꯡꯉꯦ ꯑꯇꯣꯞꯄ ꯑꯃ ꯑꯇꯣꯞꯄ ꯑꯃꯗ ꯑꯃꯨꯛ ꯂꯩꯔꯦ ꯑꯗꯨꯒ ꯑꯗꯨꯝ ꯂꯩꯔꯤꯌꯦ ꯁꯤꯖꯨ ꯑꯗꯨꯝ ꯆꯞ ꯃꯥꯟꯅꯩꯗ ꯍꯥꯟꯅꯒꯤ ꯍꯥꯃꯨ ꯍꯥꯃꯨꯅꯤꯗ ꯑꯗꯨꯝ꯫
ꯑꯗꯨꯗꯤ ꯆꯥꯕ ꯊꯛꯄ ꯇꯧꯕ ꯂꯣꯏ ꯇꯧꯔꯝꯃꯅꯤ ꯏꯇꯥꯎꯅ?
ꯇꯧꯖꯩ ꯍꯥꯟꯅ ꯆꯞ ꯃꯥꯟꯅꯩ ꯕꯔꯥ ꯂꯩꯕ ꯑꯩ ꯏꯊꯟꯗꯤ ꯏꯁꯥꯅ ꯑꯗꯨꯝ ꯂꯣꯏ ꯇꯧꯖꯗꯣꯏꯅꯤꯅ ꯆꯥꯕ ꯊꯛꯄ ꯊꯣꯡꯕ ꯈꯣꯠꯄ ꯏꯁꯥꯅ ꯂꯣꯏ ꯇꯧꯖꯔꯦ ꯑꯗꯨꯝ ꯄꯩꯁꯥꯁꯨ ꯑꯗꯨꯝ ꯆꯪꯉꯤ ꯁꯤꯗ ꯂꯩꯕ ꯍꯥꯏꯖꯦ ꯑꯗꯨꯝ ꯍꯥꯟꯅꯁꯨ ꯑꯗꯨꯝ ꯈꯪꯉꯤꯗꯨꯅꯦ ꯑꯗꯨꯝ ꯄꯩꯁꯥ ꯑꯗꯨꯝ ꯆꯪꯉꯦ꯫ ꯕꯔꯥ ꯂꯩꯕ ꯍꯥꯏꯁꯦ꯫
ꯕꯔꯥ ꯂꯩꯕ ꯍꯥꯏꯁꯤꯅꯗꯤ ꯄꯩꯁꯥꯗꯣ ꯕꯔꯥ ꯄꯩꯁꯥ ꯊꯤꯗꯣꯏꯅꯤꯅꯦ꯫ ꯍꯣꯏ ꯅꯦꯍꯦ ꯍꯣꯏ ꯏꯇꯥꯎꯅ ꯍꯦꯛ ꯀꯩꯅꯣ ꯇꯧꯔꯀꯥꯟꯗꯨꯗ ꯑꯩꯁꯨ ꯏꯇꯥꯎ ꯍꯣꯏꯔꯣꯝꯗ ꯁꯨꯝ ꯀꯣꯏꯊꯣꯔꯛꯀꯦꯗ ꯏꯇꯥꯎꯖꯨ ꯎꯅꯗ ꯀꯨꯏꯔꯦ ꯁꯨꯝ ꯇꯧꯔꯛꯑꯝꯕꯅꯤ ꯅꯣꯏꯔꯣꯝꯁꯨ ꯁꯨꯝ ꯌꯨꯝꯒ ꯁꯥꯗꯧ ꯂꯩꯔꯒꯗꯤ ꯑꯩꯉꯣꯟꯗ ꯈꯔ ꯄꯥꯏꯍꯧꯕꯗꯨꯅꯗꯤ ꯐꯩꯗꯅ꯫
ꯍꯣꯏ ꯍꯣꯏ ꯍꯥꯏꯔꯛꯀꯦ ꯍꯥꯏꯔꯛꯀꯦ꯫
ꯍꯣꯏꯅꯦ ꯏꯇꯥꯎꯍꯣꯏ ꯌꯨꯝ ꯁꯥꯕꯗꯁꯨ ꯑꯩꯅ ꯁꯥꯔ ꯂꯣꯏꯔꯦ ꯀꯩꯅꯣꯅꯦ ꯃꯤꯗ ꯍꯥꯏꯔꯨꯕꯒ ꯌꯥꯕꯣꯟꯇꯦꯀꯣ꯫
ꯍꯣꯏ ꯍꯥꯏꯔꯛꯀꯦ ꯍꯥꯏꯔꯛꯀꯦ ꯁꯥꯥꯟꯅꯕ ꯑꯗꯩ ꯑꯩꯈꯣꯏ ꯁ꯭ꯋꯥꯏꯒꯤ ꯁꯥꯗꯧꯕ ꯈꯣꯠꯇꯧꯕ ꯇꯥꯔꯁꯨ ꯑꯗꯨꯝ ꯍꯥꯏꯔꯛꯀꯦ ꯅꯪꯉꯣꯟꯗ ꯇꯥꯟꯅꯧꯋꯣꯅ ꯑꯗꯩ ꯀꯃꯥꯏ ꯀꯃꯥꯏꯅ ꯁꯥꯕ ꯍꯥꯏꯅ ꯇꯧꯔꯒ ꯍꯥꯏꯔꯛꯀꯦ ꯑꯗꯨꯝ ꯄꯥꯎ ꯐꯥꯎꯔꯛꯀꯦ꯫
ꯍꯣꯏꯅꯦ ꯀꯩꯁꯨ ꯈꯜꯂꯨꯅꯨ ꯃꯤꯁꯇ꯭ꯔꯤ ꯅꯨꯡꯒꯔꯤ ꯑꯗꯒꯤ ꯑꯩꯈꯣꯏꯅ ꯏꯟꯖꯤꯅꯤꯌꯥꯔ ꯀꯥꯟꯗꯨꯗꯤ ꯂꯣꯏꯅ ꯑꯩꯈꯣꯏꯅ ꯂꯣꯏ ꯂꯩꯔꯕꯅꯤ ꯑꯗꯨꯅ ꯂꯣꯏꯅ ꯑꯩꯈꯣꯏꯅ ꯇꯧꯗꯧ ꯉꯥꯛꯇꯅꯤ꯫
ꯍꯣꯏ ꯍꯣꯏ ꯍꯣꯏ ꯌꯥꯏ ꯌꯥꯏ ꯍꯥꯏꯔꯛꯀꯦ ꯑꯗꯨꯝ ꯄꯨꯂꯞ ꯐꯖꯅ ꯍꯌꯦꯡ ꯑꯩꯈꯣꯏꯒꯤꯁꯨ ꯁꯥꯅꯤ ꯍꯥꯏꯕꯅꯦ ꯑꯗꯨꯝ ꯑꯗꯨ ꯁꯥꯔꯝꯗꯥꯏꯗ ꯑꯗꯨꯝ ꯄꯥꯎ ꯐꯥꯎꯔꯛꯀꯦ ꯀꯃꯥꯏ ꯀꯃꯥꯏꯅ ꯇꯧꯕꯅꯣꯗꯣ꯫
ꯍꯣꯏꯅꯦ ꯍꯣꯏꯅꯦ ꯏꯇꯥꯎ ꯑꯗꯨꯗꯤ ꯅꯣꯡꯐꯥꯗꯧꯁꯨ ꯀꯣꯏꯊꯣꯛꯇꯅ ꯈꯣꯠꯇꯣꯛꯇꯅ ꯈꯔ ꯇꯧꯁꯤꯅꯦ ꯏꯇꯥꯎ ꯄꯨꯟꯗꯕ ꯀꯨꯏꯔꯃꯤꯅꯀꯣ?
ꯍꯣꯏ ꯍꯣꯏ ꯄꯨꯟꯖꯤ ꯅꯣꯡꯃ ꯅꯣꯡꯃ ꯐꯖꯅ ꯄꯥꯎ ꯐꯥꯎꯅꯔ꯫
ꯍꯣꯏ ꯑꯗꯨꯗꯤ ꯏꯇꯥꯎꯒꯤ ꯊꯕꯛ ꯆꯤꯜꯂꯝꯃꯅꯤ꯫ ꯑꯗ ꯑꯩꯁꯨ ꯊꯕꯛ ꯑꯝꯇ ꯍꯥꯏꯗꯣꯛꯎꯒꯦ ꯆꯠꯂꯒꯦ ꯏꯇꯥꯎ ꯊꯝꯃꯒꯦ꯫